ꯍꯜꯂꯣ
ꯍꯜꯂꯣ
ꯍꯜꯂꯣ ꯍꯨꯝ ꯍꯨꯝ ꯍꯨꯝ
ꯇꯥꯕ꯭ꯔꯣ
ꯇꯥꯏꯌꯦ ꯑꯃ ꯁꯦꯡꯅ ꯇꯥꯏꯌꯦ
ꯅꯪ ꯀꯣꯜ ꯇꯧꯔꯛꯄꯒꯤ ꯊꯕꯛ ꯇꯧꯕ ꯍꯧꯔꯦ ꯑꯃꯨꯛ
ꯑꯁ ꯉꯝꯃꯔꯣꯏꯗ ꯑꯩꯗꯤ
ꯌꯥꯝ ꯇꯜꯂꯦꯍꯦ ꯌꯥꯝ ꯍꯩꯅꯗꯦꯍꯦ
ꯎꯄꯥꯏ ꯂꯩꯇꯦ ꯑꯩꯅ ꯅꯠꯇꯦ
ꯏꯁ ꯀꯩꯅꯣꯝ ꯆꯥꯕ ꯃꯥꯜꯂꯦ ꯅꯪꯒꯤꯗꯣ ꯑꯁ ꯍꯥꯟꯅ ꯍꯥꯏꯌꯨ ꯌꯥꯗ꯭ꯔꯣ ꯅꯪꯁꯨ
ꯀꯩꯁꯨ ꯀꯥꯏꯗꯦꯗ ꯁꯤꯗꯤ ꯃꯈꯣꯟ ꯊꯣꯛꯇꯕꯅꯤꯅ
ꯍꯝ ꯃꯈꯣꯟ ꯊꯣꯛꯑꯦ ꯑꯩ ꯇꯥꯏ ꯎꯝ ꯑꯣ ꯑꯣꯛ ꯑꯣꯛꯅ ꯆꯥꯕ ꯑꯗꯨꯃꯥꯏꯅ
ꯄꯛꯄꯗꯤ ꯍꯦꯟꯃꯟꯗ꯭ꯔꯣ
ꯎꯝ ꯁꯥꯏꯕꯒꯤ ꯃꯈꯣꯟꯗꯣ
ꯑꯩ ꯁꯥꯏꯕ ꯃꯈꯣꯟ ꯊꯣꯛꯍꯟꯗꯦꯍꯦ ꯌꯣꯠꯄꯅꯦ ꯑꯩ ꯁꯥꯏꯗꯦ ꯌꯣꯠꯄꯅꯦ
ꯏꯁ ꯌꯣꯠꯄꯅꯦ ꯒꯥꯏꯅ ꯍꯨꯡ ꯍꯨꯡ
ꯎꯝ ꯑꯩ ꯁꯥꯏꯗꯦ ꯍꯟꯗꯛ ꯅꯍꯛ ꯑꯁ ꯃꯠꯇꯔ ꯊꯣꯡꯔꯒ ꯆꯥꯕꯅꯦ ꯒꯦꯁ ꯌꯥꯎꯗ꯭ꯔꯕ ꯑꯗꯨꯒꯤ ꯔꯥꯏꯁ ꯀꯨꯀꯔꯗ ꯊꯣꯡꯕꯅꯦꯕ ꯎꯝ ꯑꯁ ꯑꯩ ꯈꯪꯉꯦ ꯈꯪꯉꯦ ꯑꯍꯥꯎꯕ ꯆꯥꯏ ꯍꯥꯏꯕ ꯈꯪꯉꯦ ꯍꯥꯏꯅꯤꯡꯕꯗꯣ
ꯍꯥꯏꯅꯤꯡꯕꯗꯣ ꯍꯦꯟꯖꯥꯡ ꯍꯥꯎꯔ ꯍꯥꯎꯔꯗꯤ ꯕꯤꯠ ꯌꯥꯎꯕꯗꯣ ꯉꯥꯅꯨ ꯅꯠꯇꯦꯌꯦ
ꯀꯩꯅꯣ
ꯑꯣꯛꯁꯥ
ꯋꯥꯎ ꯀ
ꯁꯣꯏꯕꯨꯝ ꯎꯁꯣꯏ ꯍꯥꯞꯇꯕꯅ ꯃꯍꯥꯎꯗꯣ ꯁꯨꯗ꯭ꯔꯦꯗ ꯂꯛ ꯑ ꯌꯨꯝꯗ ꯂꯩꯇꯦꯕ
ꯎꯝ ꯏꯁ ꯁꯣꯏꯕꯨꯝ ꯍꯥꯞ ꯍꯥꯞꯄꯗꯤ ꯃꯍꯥꯎ ꯍꯦꯜꯂꯦ ꯍꯥꯏꯕꯒꯨꯝꯅ ꯑꯩꯗꯤ
ꯍꯦꯜꯂꯦ
ꯎꯝ ꯑꯩꯗꯤ ꯑꯣꯛ ꯑꯣꯛꯁꯥ ꯈꯛꯇ ꯆꯥꯅꯤꯡꯉꯦ ꯑꯇꯩ ꯍꯥꯞꯇꯕꯤꯗ ꯑꯗꯨ ꯑꯇꯩ ꯍꯥꯞꯄ ꯁꯣꯏꯕꯨꯝꯒꯨꯝꯕ ꯍꯥꯞꯄ ꯑꯂꯨꯒꯨꯝꯕ ꯍꯥꯞꯄ ꯀꯩꯀꯥ ꯑꯇꯩ ꯑꯇꯩ ꯍꯥꯞꯄ ꯑꯗꯨꯗꯤ ꯑꯥ ꯑꯥ ꯅꯣꯡꯃ ꯅꯣꯡꯃꯒꯤ ꯀꯩꯅꯣ ꯍꯞ ꯑꯦ ꯊꯥ ꯑꯃꯗ ꯆꯥꯕ ꯑꯃꯔꯛ ꯆꯥꯕꯒꯨꯝꯕ ꯑꯗꯨꯒꯨꯝꯕ ꯆꯥꯕ ꯌꯥꯏ ꯑꯗꯨ ꯅꯠꯇꯕꯤꯗꯤ ꯆꯥꯅꯤꯡꯗꯦ
ꯉꯁꯤꯒꯤ ꯑꯣꯛꯁꯥꯖꯦ ꯎꯝ ꯀꯩ ꯀꯌꯥ ꯀꯩ ꯍꯥꯏꯅꯤ ꯃꯥꯒꯤ ꯁꯥꯏꯕ ꯍꯩꯇ꯭ꯔꯦꯗ ꯃꯥꯍꯥꯥꯎꯗꯣ ꯀꯌꯥ ꯍꯥꯎꯇꯦꯗ
ꯑꯥ ꯃꯣꯏꯅ ꯐꯖꯅ ꯃꯥꯝ ꯃꯣꯏꯅ ꯐꯖꯅ ꯆꯥꯛ ꯄꯤꯖꯗꯕꯒꯤ ꯑꯣꯏꯔꯝꯒꯅꯤ
ꯑꯗꯨꯒꯤ ꯑꯣꯏꯔꯝꯅꯤ ꯍꯣꯏ
ꯉꯁꯤꯗꯤ ꯉꯁꯥꯏ ꯅꯣꯡ ꯆꯨꯕꯅꯦ ꯍꯧꯖꯤꯛꯇꯤ ꯅꯣꯡ ꯆꯨꯗ꯭ꯔꯦ ꯅꯨꯡꯁꯥ ꯈꯔ ꯊꯣꯛꯑꯦ ꯐꯧꯔꯦ ꯑꯩꯈꯣꯏ ꯏꯃ ꯃꯕꯥꯥꯟꯗ ꯊꯣꯛꯈ꯭ꯔꯦ ꯑꯩꯈꯣꯏꯒꯤ ꯑꯩꯈꯣꯏꯒꯤꯗ ꯌꯥꯗꯕ ꯑꯩꯈꯣꯏꯒꯤ ꯌꯨꯝ ꯃꯅꯥꯛꯇ ꯆꯠꯈ꯭ꯔꯦ ꯏꯁꯤꯡ ꯂꯩꯌꯦꯕ
ꯑꯩꯈꯣꯏꯗꯤ ꯏꯁꯤꯡ ꯇꯥꯗꯕꯒꯤ ꯁꯤꯔꯒ ꯂꯩꯔꯕ꯭ꯔꯅꯦ
ꯎꯝ ꯂꯨ ꯐꯥꯎ ꯂꯨꯔꯝꯃꯔꯣꯏ ꯅꯝ ꯊꯤꯔꯝꯃꯅꯤ ꯍꯨꯃꯥꯡ ꯃꯅꯝꯗꯅ
ꯎꯝ ꯉꯔꯥꯡ ꯉꯔꯥꯡꯥꯡ ꯂꯨꯗꯦ ꯎꯝ ꯎꯝ ꯉꯔꯥꯡ ꯉꯔꯥꯡ ꯈꯥꯛꯛꯇꯅꯦꯗ ꯉꯁꯤꯗꯤ ꯏꯅꯦ ꯍꯣꯏꯗ ꯂꯨꯕ ꯆꯠꯀꯦ ꯇꯧꯕꯅꯦ
ꯑꯣ ꯂꯥꯄ꯭ꯔꯣ
ꯌꯥꯝꯅꯗꯤ ꯂꯥꯞꯇꯦꯗ
ꯎꯝ ꯅꯅꯥꯊꯟꯗ ꯇꯥꯔꯤꯔꯣ
ꯊꯗꯟꯅ
ꯎꯝ ꯍꯥꯎꯕꯨꯍꯥꯎ ꯄ꯭ꯔꯣ
ꯆꯪꯗ ꯍꯗ ꯍꯥꯎꯕ꯭ꯔꯥ ꯍꯥꯎꯇꯕ꯭ꯔꯥ ꯆꯥꯛꯇꯣ ꯌꯥꯝꯅ ꯂꯨꯝꯕꯨ ꯂꯨꯝꯕꯨ ꯇꯧꯕꯒ ꯌꯥꯗꯦ
ꯎꯝ ꯑꯩꯒꯤꯗꯤꯀꯣ ꯔꯥꯏꯁ ꯀꯨꯀꯔꯗ ꯊꯣꯡꯕꯁꯦ ꯍꯥꯎꯗꯦ ꯄ꯭ꯔꯦꯁꯔ ꯀꯨꯀꯔ ꯍꯦꯟꯅ ꯍꯥꯎꯋꯦ
ꯍꯥꯏꯗꯤ ꯃꯩꯗ ꯊꯣꯡꯕꯅ ꯍꯥꯎꯋꯦ
ꯍꯥꯏꯗꯤ ꯃꯩꯗꯁꯨ ꯍꯥꯎꯇ ꯀꯩ ꯃꯩꯗ ꯍꯥꯎꯕꯁꯤꯅ ꯃꯥꯒꯤ ꯆꯥꯛ ꯑ ꯀꯩꯅꯣꯗꯣ ꯀꯔꯤ ꯄꯦꯠ ꯐ ꯅꯠꯇꯕ ꯑꯗꯨ ꯍꯥꯎꯋꯦ ꯑꯗꯨꯒ ꯑꯗꯨ ꯅꯠꯇꯕꯗꯗꯤ ꯄꯦꯁꯔ ꯀꯨꯀꯔꯦ ꯅꯥꯎ ꯔꯥꯏꯁ ꯀꯨꯀꯔ ꯏꯗꯤ ꯍꯥꯥꯎꯇ
ꯄꯦꯁꯔ ꯀꯨꯀ ꯀꯨꯀ ꯀꯨꯔꯒ ꯍꯥꯎꯗꯗꯥꯛ ꯆ ꯃꯩꯗ ꯊꯣꯡꯕꯗꯨꯅ ꯍꯦꯟꯅ ꯍꯥꯎꯋꯦ ꯃꯥꯒꯤ ꯃꯍꯥꯎꯗꯨꯁꯨ ꯍꯦꯜꯂꯦ
ꯍꯝ ꯍꯝ ꯎꯝ
ꯀꯩ ꯀꯨꯝꯍꯩ ꯂꯩꯒ ꯉꯁꯤ ꯀꯛꯆꯥꯛ ꯆꯥꯗ꯭ꯣꯏꯁꯦ
ꯀꯩꯝ ꯂꯩꯇꯦꯗ ꯑꯩ ꯍꯧ ꯍꯧꯒꯠꯄꯗ ꯑꯣꯛ ꯁꯥ ꯊꯣꯡ ꯂꯩꯔꯝꯃꯦ
ꯑ
ꯂꯣꯏꯅ ꯌꯨꯝꯗ ꯂꯩ ꯂꯧꯁꯨ ꯆꯠꯇꯦ
ꯅꯣꯡ ꯆꯨꯕꯒꯤ ꯑꯣꯁꯥ ꯍꯥꯎꯒꯅꯤꯅ ꯆꯥꯕ ꯑꯣꯏꯔꯝꯒꯅꯦ
ꯑꯣꯏꯔꯝꯕꯁꯨ ꯌꯥꯏ ꯂꯧꯁꯨ ꯆꯠꯇꯦ ꯌꯨꯝꯒꯤ ꯊꯕꯛꯇꯤ ꯂꯩꯕꯅꯦ
ꯎꯝ ꯇꯃ ꯇꯝꯅ ꯇꯧꯕꯗ
ꯇꯟꯅꯅ ꯏꯇꯣꯝꯇ ꯇꯧꯕꯁꯨ ꯍꯩꯇꯦ ꯑꯗꯨꯅ ꯑꯁ ꯖꯪꯒꯜ ꯑꯣꯜꯂꯦ ꯑꯩꯈꯣꯏ ꯌꯨꯝꯁꯦ ꯅꯣꯡꯁꯨ ꯆꯨꯕꯅꯤꯅꯀꯣ ꯅꯣꯡ ꯃꯇꯝ ꯑꯣꯏꯕꯒꯤꯀꯣ ꯍꯗꯣ ꯅ
ꯉꯃꯔ ꯑꯣꯏꯣꯏꯗ ꯀꯩꯅꯩꯅꯣ ꯇꯧꯕꯤꯔꯁꯨ ꯑꯃꯨꯛ ꯅꯣꯡ ꯆꯨꯔ ꯍꯥꯏꯗꯤ ꯃꯣꯏꯗꯤ ꯑꯩꯈꯣꯏꯅ ꯁꯦꯡꯗꯣꯛꯄꯗꯣ ꯑꯗꯨꯝ ꯄꯥꯝꯕꯤꯁꯤꯡꯗꯣ ꯑꯗꯨꯝ ꯍꯧꯋꯦꯕ ꯑꯃꯨꯛ ꯁꯦꯡꯗꯣꯛꯑꯗꯤ ꯃꯣꯏꯒꯤ ꯍꯦꯟꯅ ꯅꯨꯡꯉꯥꯏꯈ꯭ꯔꯦ ꯍꯧꯕꯗꯣ
ꯎꯝ ꯅꯨꯡꯁꯥ ꯊꯣꯛꯑꯗꯤ ꯍꯤꯗꯥꯛ ꯀꯥꯞꯄ ꯌꯥꯕꯀꯣ ꯅꯨꯡꯁꯥꯁꯨ ꯇꯝꯕ ꯉꯝꯗꯦꯕ
ꯎꯝ
ꯍꯧꯖꯤꯛ ꯅꯨꯡꯁꯥ ꯌꯥꯝ ꯁꯥꯔꯅꯤ ꯍꯣꯔꯦꯟꯃꯨꯛ ꯅꯣꯡ ꯆꯨꯔꯅꯤ ꯉꯔꯥꯡ ꯁꯅꯦ
ꯉꯔꯥꯡ ꯎꯝ ꯅꯨꯡꯁꯥ ꯌꯥꯝ ꯁꯥꯏꯌꯦꯕꯀꯣ ꯑꯁ ꯐꯖꯅ ꯁꯥꯔꯦ ꯉꯔꯥꯡꯗꯤ ꯍꯨꯃꯥꯡꯒꯗꯣ ꯑꯁ ꯂꯣꯏꯔꯦ ꯑꯗꯨꯒ ꯄꯨꯡ ꯑꯍꯨꯝ ꯇꯥꯔꯝꯗꯥꯏꯗ ꯅꯣꯡ ꯀꯟꯅ ꯆꯨꯔꯦ
ꯑꯣ
ꯃꯤ ꯂꯥꯛꯑꯦ
ꯁꯤꯒꯤꯗꯤ ꯅꯣꯡ ꯁꯨꯡꯇꯥ ꯇꯥꯗꯕ ꯆꯨꯗꯕꯗꯣ ꯌꯥꯝ ꯇꯜꯂꯦ
ꯎꯝ ꯅꯣꯡꯁꯤꯅ ꯐꯔꯛ ꯌꯥꯝ ꯇꯥꯏ
ꯌꯨꯝꯗꯗꯤ ꯁꯥꯔꯁꯨ ꯏꯪꯕ ꯃꯐꯝ ꯑꯗꯨꯝꯝ ꯆꯠꯂꯒ ꯐꯝꯕ ꯌꯥꯏꯅ ꯎꯝ ꯎꯝ
ꯑꯩꯈꯣꯏꯒꯤ ꯆꯥꯛꯈꯨꯝꯗ ꯏꯪꯉꯦ ꯑꯗꯨꯅ ꯍꯧꯖꯤꯛ ꯑꯩꯁꯨ ꯆꯥꯛꯈꯨꯝꯗ ꯂꯩ ꯆꯥꯛ ꯇꯣꯛꯑꯒ ꯑꯩ ꯆꯥ ꯑꯅꯤꯔꯛ ꯆꯥꯔꯦ ꯑꯅꯤ ꯁꯨꯔꯦ ꯌꯦꯟꯖꯥꯡ ꯍꯥꯎꯕꯒꯤ
ꯑꯗꯨ ꯑꯣꯀꯦ ꯆꯔꯅ
ꯑꯩꯗꯤ ꯔꯁꯟꯗꯣ ꯑꯣꯏꯕꯒꯤ ꯍꯦꯛꯇ ꯂꯥꯛꯑꯝꯃꯦꯕ
ꯑꯗꯨ ꯑꯗꯨꯅꯦ ꯉꯁꯤꯗꯤ ꯐꯧ ꯐꯧꯔꯕꯅꯤꯅ ꯑꯃꯨꯛ ꯆꯥꯛ ꯑꯍꯥꯎꯕ ꯆꯥꯕ ꯐꯪꯉꯅꯤ
ꯑꯥꯎ ꯐꯧꯗ꯭ꯔꯒ ꯇꯛꯄꯕꯨꯗꯤ ꯌꯥꯝ ꯊꯣꯛꯇꯦ ꯍꯥꯏꯌꯦꯕꯀꯣ ꯆꯦꯡꯗꯣ
ꯎꯝ ꯑꯁ ꯃꯥꯡꯕꯅꯦꯗꯣ ꯑꯄꯥꯃꯨꯕꯦ ꯎꯝ ꯑꯩꯈꯣꯏꯁꯨ ꯐꯧꯗꯁꯨ ꯑꯗꯨꯝ ꯇꯛꯄ ꯂꯩꯌꯦꯕ ꯆꯦꯡ ꯌꯥꯎꯗꯕꯅꯤꯅ
ꯎꯝ ꯄꯨꯔꯥ ꯁꯥꯟꯅꯗ ꯆꯥꯔꯅꯦ
ꯁꯟ ꯈꯗ ꯆꯥꯕꯗꯣ ꯆꯥꯗꯦꯕ ꯁꯥꯎꯅꯔꯤꯕ ꯁꯥꯎꯅꯩꯕ ꯆꯔꯁꯥꯡ ꯉꯥꯛꯛꯇ ꯆꯥꯔꯗꯤꯗꯨꯒꯦꯝ ꯑꯗꯨꯝ ꯅꯣꯡ ꯑꯗꯨ ꯇꯥꯔꯒ ꯂꯩꯔꯗꯤ ꯑꯗꯨꯝ ꯐꯧꯗ꯭ꯔꯁꯨ ꯑꯗꯨꯝ ꯇꯥꯛꯑꯦ
ꯎꯝ ꯄꯥꯏꯔ ꯏꯗꯦ ꯄ ꯆꯥꯔꯦ
ꯎꯝ
ꯉꯁꯥꯏ ꯇꯝꯅꯕꯒꯤ ꯋꯥꯔꯤ ꯁꯥꯏꯌꯦ ꯑꯩꯈꯣꯏ
ꯀꯩꯕꯥ
ꯇꯝꯅꯕ
ꯇꯞꯅꯕ
ꯇꯝꯅꯕ ꯑꯁ ꯇꯝꯅꯕ ꯍꯥꯏꯗꯤ ꯀꯩꯅꯣꯗꯣ ꯕꯨꯠ ꯁꯨ ꯕꯨꯠꯃꯛꯁꯨ ꯅꯠꯇꯕ ꯃꯈꯣꯟ ꯖꯥꯖ ꯊꯣꯛꯄꯗꯣ ꯅꯨꯡꯗꯥꯡꯗ ꯑꯗꯨꯃꯥꯏꯅ ꯀꯕꯨꯕꯗꯣ ꯅꯍꯥꯟ ꯅꯃꯥꯟꯅꯕꯤ ꯅꯈꯣꯏ ꯌꯨꯝ ꯅꯠꯇꯕ ꯀꯩꯅꯣ ꯑꯦ ꯑꯩꯈꯣꯏ ꯆꯦꯆꯦꯒꯤ ꯅꯨꯄꯥꯒꯤ ꯃꯅꯥꯎꯅꯨꯄꯤꯗꯣ ꯃꯆꯟ ꯅꯨꯄꯤꯗꯣ
ꯑꯩꯈꯣꯏ ꯆꯤꯆꯦꯒꯤ ꯅꯨꯄꯥꯒꯤ ꯏꯅꯥꯎꯅꯨꯄꯤ ꯑꯣ ꯑꯣ ꯑꯣ ꯑꯣ ꯑꯣ ꯑꯣ ꯑꯣ
ꯅꯍꯥꯟ ꯑꯩꯈꯣꯏ ꯑꯩ ꯇꯨꯝꯕ ꯆꯠꯂꯦꯕꯀꯣ ꯑꯥꯗ ꯈꯣꯏ ꯑꯩꯈꯣꯏ ꯃꯤ ꯃꯌꯥꯝ ꯐꯝꯃꯤꯟꯅꯔꯒ ꯋꯥꯔꯤ ꯁꯥꯕ ꯄꯨꯡꯗꯣ ꯕꯥꯔꯣ ꯑꯃ ꯇꯥꯔꯦ ꯇꯥꯕ ꯄꯨꯡ ꯑꯃ ꯇꯥꯕꯗ ꯋꯥꯜꯗꯀꯣ ꯇ ꯇ ꯇꯧꯕ ꯍꯧꯔꯦꯀꯣ ꯉꯥꯏꯍꯥꯛ ꯈꯣꯏꯗꯕꯤꯗ ꯑꯩꯈꯣꯏ ꯑꯩꯈꯣꯏꯁꯨ ꯋꯥꯔꯤ ꯁꯥꯏꯔꯤꯅꯦꯕꯀꯣ ꯇꯝꯅꯕꯒꯤ ꯋꯥꯔꯤꯗꯣ ꯀꯦꯕꯒꯤ ꯋꯥꯔꯤꯗꯣ ꯁꯥꯏꯔꯤꯅꯦꯕ ꯑꯗꯨꯒ ꯑ ꯑꯃꯨ ꯀꯁꯨ ꯁꯦ ꯑ ꯀꯤꯕꯗꯣ ꯀꯤꯕꯅꯦ ꯑꯗꯨꯒ ꯄꯨꯡ ꯄꯨꯝ ꯐꯥꯎ ꯋꯥꯔꯤ ꯁꯥꯏꯕꯀꯣ ꯑꯩꯈꯣꯏꯗꯣ ꯃꯤ ꯃꯌꯥꯝꯅꯦꯕꯀꯣ ꯄꯨꯡ ꯑꯍꯨꯝ ꯇꯥꯔꯦ ꯄꯨꯡ ꯑꯍꯨꯝ ꯇꯥꯕꯗ ꯅꯨꯄꯤ ꯅꯨꯄꯤ ꯃꯈꯣꯟ ꯑꯃ ꯏꯁꯩ ꯁꯛꯄ ꯍꯧꯕ ꯑꯃꯨꯛ ꯁꯤ ꯎꯝ ꯎꯝ ꯎꯗꯤ ꯎꯗꯦ ꯑꯗꯨ ꯑꯣꯏꯔꯁꯨ ꯖꯒꯥꯗꯨ ꯗꯔꯦ ꯈꯪꯗꯕ ꯀꯥꯏ ꯇꯒ ꯑꯗꯨ ꯅꯣ ꯁꯈꯠ ꯈꯟꯗꯕꯀꯣ ꯃꯊꯟꯇ ꯁꯛꯄ ꯍꯧꯕꯗꯣ ꯀꯤꯕꯗꯣ ꯍꯧꯖꯤꯛ ꯄꯨꯡ ꯑꯍꯨꯝꯅꯕꯨꯛ ꯀꯅꯥ ꯁꯛꯁꯛ ꯏꯁꯩ ꯁꯛ ꯇꯧꯔꯤꯌꯦ ꯍꯥꯏꯕ
ꯃꯤꯗꯤ ꯃꯤꯔꯣ ꯑꯗꯨꯕꯣ
ꯑꯁ ꯈꯪꯗ꯭ꯔꯦꯅꯦ ꯀꯔꯤ ꯏꯁꯩꯅꯣ ꯍꯥꯏꯕꯁꯨ ꯈꯪꯗꯦꯀꯣ ꯏꯁꯩ ꯁꯛꯏꯗꯣ ꯐꯖꯅ ꯇꯥꯗꯦꯕ ꯑꯗꯨ ꯖꯒꯥꯁꯨ ꯐꯖꯅ ꯈꯪꯗꯕ ꯎꯝ ꯃꯅꯤꯡꯂꯣꯝꯗꯒꯤꯁꯨ ꯃꯥꯜꯂꯦ ꯃꯃꯥꯡꯗꯒꯤꯁꯨ ꯃꯥꯜꯂꯦꯀꯣ ꯑꯁ ꯀꯤꯕꯗꯣ ꯃꯁꯛꯇ ꯌꯦꯡꯒ ꯃꯊꯛꯇ ꯆꯠꯂꯒ ꯌꯦꯡꯉꯨꯁꯦꯀꯣꯗꯤ ꯍꯥꯏꯌꯦ ꯑꯗꯨ ꯑꯣꯏꯔꯁꯨ ꯀꯤꯕꯅꯤꯅ ꯊꯣꯛꯄ ꯀꯤꯔꯦ ꯑꯗꯨꯅ ꯋꯥꯔꯤ ꯁꯥꯔꯒ ꯂꯩꯕ ꯐꯥꯎ ꯋꯥꯔꯤ ꯁꯥꯕ ꯃꯤꯗꯨꯗ ꯌꯦꯡꯕꯗ ꯀꯤꯃꯟꯕꯒꯤ ꯃꯤꯠꯇ ꯖꯥꯖꯥꯠ ꯊꯣꯛꯂꯛꯄꯁꯨ
ꯀꯩꯅꯣꯒꯤ ꯎꯝ
ꯕꯣꯂꯤꯋꯨꯗ ꯀꯤ ꯊꯔ ꯕꯨꯠꯀꯤ ꯐꯤꯝ ꯑꯃ ꯀꯩꯅꯣ ꯃꯣꯏꯅ ꯔꯤ ꯑꯦꯔꯤꯡ ꯑꯣ ꯔꯣꯖꯣꯁ ꯑꯗꯣ ꯈꯨꯠ ꯄꯨꯟꯁꯤꯜꯂꯒ ꯂꯣꯏꯅ ꯐꯝꯃꯒ ꯃꯝꯕꯗ ꯑꯗꯨꯗ ꯃꯤ ꯑꯦꯛꯁꯇ꯭ꯔꯥ ꯌꯥꯎꯕꯗꯣ ꯃꯤ ꯑꯃ ꯍꯦꯟꯅ ꯌꯥꯎꯔꯝꯕꯗꯣ ꯃꯣꯏꯗꯒꯤ ꯍꯦꯟꯅ ꯃꯤ ꯑꯃ ꯍꯦꯟꯅ ꯌꯥꯎꯔꯝꯕꯗꯣ ꯑꯗꯨꯅꯤ ꯑꯩꯗꯤ ꯀꯤꯕ ꯀꯤꯕꯗꯤ
ꯎꯝ ꯑꯁꯨꯃꯥꯏꯅ ꯇꯧꯕꯁꯦ ꯑꯅꯤ ꯑꯍꯨꯝ ꯁꯨꯔꯦ
ꯏꯁꯩ ꯁꯛꯄꯨꯕꯨꯗꯤ ꯑꯗꯨ ꯑꯗꯨ ꯅꯨꯃꯤꯠꯅ ꯑꯍꯥꯟꯕꯅꯦꯀꯣ ꯑꯩꯈꯣꯏꯅ ꯇꯥꯕꯁꯦ ꯃꯣꯏꯁꯨ ꯊꯥꯖꯗꯕꯀꯣ ꯅꯍꯥꯟ ꯎꯝ ꯏꯃꯥꯟꯅꯕꯤ ꯑꯃꯗꯤꯗꯤ ꯇꯨꯝꯈ꯭ꯔꯦ ꯏꯃꯥꯟꯅꯕꯤ ꯑꯅꯤꯒ ꯂꯩꯍꯧꯔꯒ ꯐꯣꯟ ꯃꯦꯠꯂꯒ ꯂꯩꯕꯅꯦꯕꯀꯣ ꯑꯗꯨꯗ ꯇꯨꯛ ꯇꯨꯛ ꯇꯧꯕ ꯍꯧꯔꯦ ꯏꯃꯥꯟꯅꯕꯤꯗ ꯐꯣꯟ ꯆꯥꯔꯖꯇꯣ ꯇꯧꯔꯒ ꯁꯠ ꯁꯠ ꯐꯠꯂꯊ ꯊꯣꯛꯑꯒ ꯆꯦꯜꯂꯛꯑꯦ ꯀꯤꯕꯒꯤ
ꯎꯝ ꯃꯤ ꯑꯌꯥꯝꯕ ꯎꯝ ꯕꯤꯜꯗꯤꯡꯗꯨꯗꯔꯣ
ꯎꯝ
ꯑꯗꯨꯗꯤ ꯀꯩꯅꯣ ꯇꯧꯕꯒꯤ ꯑꯣꯏꯔꯝꯃꯅ ꯑꯗꯨꯗꯗꯤ ꯃꯤ ꯇꯨꯝꯃ ꯀꯩꯅꯣꯇꯣ ꯑꯁ ꯐꯖꯅ ꯃꯇꯝ ꯆꯥꯅ ꯇꯨꯝꯕ ꯃꯤꯁꯨ ꯂꯩꯇꯦ
ꯑꯗꯨ ꯑꯣꯏꯔꯁꯨ ꯄꯨꯡ ꯑꯍꯨꯝꯗꯕꯨ ꯃꯥ ꯀꯩꯝ ꯇꯥꯗ꯭ꯔꯦ ꯃꯈꯣꯟ ꯑꯗꯨ ꯅꯨꯄꯤ ꯃꯈꯣꯟꯜ ꯈꯛꯇ ꯏꯁꯩ ꯁꯛꯄ ꯇꯥꯕꯅꯦ ꯅꯨꯄꯤ ꯃꯊꯟꯗꯒ ꯏꯁꯩ ꯁꯛꯄ ꯀꯗ꯭ꯔꯣꯅꯦ ꯃꯤ ꯃꯌꯥꯝꯅꯦ ꯍꯥꯏꯔꯁꯨ ꯃꯤ ꯑꯅꯤ ꯑꯍꯨꯝꯒꯤꯗꯤ ꯇꯥꯕ ꯌꯥꯏꯅ ꯑꯃꯇꯪꯅꯦ ꯑꯗꯨꯁꯨ ꯏꯁꯩꯗꯣ ꯀꯔꯝꯕ ꯏꯁꯩꯅꯣꯁꯨ ꯈꯪꯗꯦ
ꯀꯅꯥ ꯈꯪꯅꯤ ꯑ ꯀꯩꯅꯣ ꯇꯨꯝ ꯇꯨꯝꯃꯒ ꯆꯠꯄꯗꯣ ꯑꯗꯨꯒꯨꯝꯕ ꯇꯧꯔꯝꯒꯅꯤ ꯀꯅꯥ
ꯇꯧꯒꯜꯂꯦ ꯍꯥꯏꯕꯅꯦ ꯅꯍꯥꯟ ꯀꯩꯅꯣꯒꯤ ꯃꯃꯥꯗꯨꯁꯨ ꯇꯨꯝꯕ ꯅꯨꯃꯤ ꯌꯥꯝ ꯇꯨꯝ ꯅꯨꯡꯉꯥꯏꯇ ꯅꯨꯡꯉꯥꯏꯇꯦꯅ ꯍꯥꯏꯅꯦ ꯃꯪ ꯌꯥꯝ ꯅꯨꯡꯉꯥꯏꯇꯦꯕ ꯑꯥꯗ ꯑꯩꯅ ꯇꯨꯝꯕꯁꯦ ꯑꯗꯨꯅ ꯄꯥꯛꯊꯣꯛꯅꯤꯡꯗꯦꯕ ꯑꯩ ꯍꯥꯏꯗꯤ ꯃꯪꯗ ꯑꯩꯗꯤ ꯀꯩꯅꯣ ꯇꯧꯍꯜꯂꯦꯕ ꯎ ꯃꯤ ꯊꯣꯛꯄ ꯉꯝꯗꯕꯗꯣ ꯑꯗꯨꯃꯥꯏꯅ ꯇꯧꯒꯜꯂꯦꯕ ꯑꯗꯨꯒꯤ ꯑꯩ ꯇꯨꯝꯃꯁꯨ ꯑꯗꯨ ꯃꯣꯏ ꯌꯨꯝꯗ ꯆꯠꯂꯗꯤ ꯑꯗꯨꯝ ꯇꯨꯝꯁꯤꯠ ꯐꯥꯗ꯭ꯔꯦ
ꯂꯥꯏꯅ
ꯑ ꯑꯣ ꯑꯣ ꯑꯣ ꯃꯦꯀꯞꯁꯨ ꯊꯣꯛꯄ ꯉꯝꯗꯕꯀꯣ ꯊꯣꯛꯀꯦ ꯍꯥꯏꯔꯁꯨ ꯃꯤꯅ ꯀꯧ ꯀꯧꯕ ꯇꯥꯏꯗ ꯇꯧꯔꯁꯨꯀꯣ ꯉꯝꯗꯕꯗꯣ ꯑꯁ ꯌꯥꯝ ꯋꯥꯈ꯭ꯔꯖꯥꯠꯅꯦ ꯑꯗꯣ
ꯑꯗꯨꯅꯦ ꯑꯁ ꯑꯩꯗꯤ ꯑꯗꯨꯒꯨꯝꯕ ꯑꯗꯨꯒꯨꯝꯕ ꯍꯥꯏꯕꯗꯤ ꯈꯔ ꯈꯔꯒꯨꯝꯕꯗꯤ ꯇꯧꯋꯦ ꯑꯗꯣ ꯑꯝ ꯑꯩꯉꯣꯟꯗ ꯗꯔꯦꯛ ꯎꯝ ꯍꯦꯛꯇ ꯐꯝꯕꯒꯨꯝꯕ ꯗꯥꯏꯔꯦꯛ ꯎꯕꯒꯨꯝꯕ ꯑꯗꯨꯒꯨꯝꯕꯗꯤ ꯇꯧꯗꯤ ꯇꯧꯗꯦꯕ ꯑꯩ ꯑꯩꯉꯣꯟꯗ
ꯎꯝ ꯎꯝ
ꯑꯗꯨꯝ ꯀꯩꯅꯣ ꯈꯔ ꯇꯨꯝꯕ ꯅꯨꯡꯉꯥꯏ ꯃꯨꯟꯅꯗꯤ ꯑꯃꯨꯛ ꯃꯤꯀꯞ ꯊ ꯊꯣꯛꯅꯤꯡꯉꯁꯨ ꯊꯣꯛꯄ ꯉꯝꯗꯕ ꯇꯧꯋꯦꯗꯅ ꯑꯗꯨꯒꯨꯝꯕꯗꯤ ꯈꯔ ꯈꯔ ꯇꯧꯋꯦꯕ ꯑꯗꯨꯒꯨꯝꯕꯗꯤ ꯀꯤꯗꯦꯗꯅ ꯑꯗꯨꯒꯨꯝꯕꯗꯤ ꯇꯨꯝꯅꯤꯡꯃꯟꯕꯒꯤ ꯈꯜꯂꯦꯕ ꯑꯗꯨꯒꯨꯝꯕꯗꯤ ꯀꯩꯁꯨ ꯈꯟꯗꯦꯕ ꯑꯗꯨ ꯅꯠꯇꯕꯤꯗ ꯦꯔꯦꯛ ꯑ ꯂꯥꯏꯅ ꯐꯥꯕꯗꯣ ꯑꯗꯨꯒꯨꯝꯕꯗꯣ ꯅꯍꯥꯟ ꯑꯩꯒꯤ ꯑ ꯑꯍꯥꯟꯕꯅꯦꯕ ꯑꯗꯣ ꯑꯁꯤ ꯀꯨꯝꯁꯤꯅꯦ ꯎꯝ ꯑꯍꯥꯟꯕ ꯑꯩꯗꯣ ꯇꯨꯝꯃꯤꯉꯩꯗ ꯑꯩꯗꯣ ꯇꯨꯝꯕꯗꯣ ꯗꯥꯏꯔꯦꯛ ꯏꯁꯇ꯭ꯔꯦꯠ ꯑꯣꯏꯅ ꯇꯨꯝꯕ ꯑꯗꯨꯒꯤ ꯑꯗꯣ ꯑꯩ ꯕ꯭ꯂꯦꯡꯀꯦꯠꯇꯣ ꯑꯩꯗꯣ